ꯇꯥꯔꯕꯔꯣ ꯀꯩꯗꯧꯔꯤꯅꯣ ꯅꯪꯗꯤ
ꯑꯩ ꯐꯝꯃꯤ
ꯄꯨꯟꯁꯤꯒꯤ ꯃꯍꯥꯎꯁꯤꯗꯤ
ꯅꯪ ꯀꯩꯖꯥꯡ ꯆꯥꯔꯒꯦ
ꯎꯝ ꯉꯁꯤ ꯑꯈꯣꯏꯗꯣ ꯀꯩꯅꯣ ꯎꯝ ꯑꯥ ꯗꯥꯜꯒꯀꯣ ꯗꯥꯜꯗꯣ ꯆꯝꯐꯨꯠ ꯇꯧꯔꯦ ꯑꯥꯂꯨ ꯑꯣ ꯍꯋꯥꯏꯗꯣ ꯆꯝꯐꯨꯠ ꯇꯧꯔꯦ ꯑꯗꯨꯒ ꯀꯥꯡꯉꯧ ꯀꯥꯡꯉꯧ ꯑꯃ ꯑꯥꯂꯨ ꯀꯥꯡꯉꯧ ꯑꯃ ꯇꯧꯔꯦ ꯑꯗꯨꯃꯥꯏꯅ ꯇꯧꯔꯒ ꯆꯥꯔꯦ ꯎꯁꯣꯏꯗꯣ ꯃꯣꯔꯣꯛ ꯃꯦꯠꯄꯗꯣ ꯆꯥꯔꯦ ꯅꯪꯗꯤ
ꯑꯈꯣꯏꯁꯨ ꯎꯁꯣꯏꯗꯣ ꯉꯔꯥꯡ ꯉꯔꯥꯡ ꯉꯔꯥꯡꯒꯤ ꯆꯥꯔꯦ ꯑꯗꯨꯒ ꯁꯧꯒ꯭ꯔꯤꯒ ꯕꯣꯔꯥꯒꯁꯨ ꯉꯔꯥꯡ ꯊꯣꯡꯉꯦ ꯑꯗꯨꯁꯨ ꯂꯩꯔꯦ ꯉꯁꯤꯕꯨꯗꯤ ꯌꯦꯔꯨꯝ ꯆꯥꯏ ꯁꯧꯒ꯭ꯔꯤꯒ ꯕꯣꯔꯥꯒ
ꯑꯣ ꯁꯧꯒꯔ꯭ꯤꯒ ꯕꯣꯔꯥ
ꯁꯧꯒꯤꯒ ꯕꯣꯔꯥꯒ ꯅꯪ ꯄꯨꯟ ꯊꯣꯡꯕ ꯆꯥꯗ꯭ꯔꯤꯕꯣ
ꯁꯧꯒꯔꯤꯒ ꯕꯣꯔꯥ
ꯍꯣꯏꯃꯤ
ꯀꯃꯥꯏ ꯇꯧꯗꯣꯏꯕ ꯑꯗꯨꯗꯤ ꯍꯥꯏꯔꯛꯑꯣ
ꯑꯁ ꯕꯣꯔꯥꯗꯣ ꯑꯗꯨꯝ ꯆꯨꯝꯅꯩ ꯕꯣꯔꯥꯗꯣ ꯑꯣꯏꯔꯁꯨ ꯌꯥꯏꯑꯕ
ꯎꯝ
ꯑꯗꯨꯒ ꯁꯧꯒ꯭ꯔꯤ ꯊꯣꯡꯕꯗ ꯉꯥ ꯍꯥꯞꯇꯕꯤꯗ ꯑꯗꯨ ꯕꯣꯔꯥꯗꯣ ꯍꯥꯞꯄ ꯋꯥꯅꯤꯗ
ꯎꯝ ꯍꯥꯎꯕꯔꯣ ꯗꯣ
ꯍꯥꯎꯏ
ꯑꯗꯨ ꯕꯣꯔꯥ ꯂꯩꯗꯣꯏꯔꯣꯕ
ꯅꯪ ꯑꯦ ꯅꯪ ꯍꯧꯕ ꯍꯩꯔꯗꯤ ꯍꯧꯖꯔꯣ ꯍꯧꯕ ꯇꯟꯂꯗꯤ ꯂꯩꯔꯣ
ꯑꯣ ꯑꯗꯨꯅꯦ ꯈꯪꯉꯦ ꯈꯪꯉꯦ ꯏꯆꯦꯗꯣ ꯃꯥ ꯊꯕꯛ ꯆꯠꯈ꯭ꯔꯦ
ꯀꯩꯅꯣ ꯃꯤꯅꯤꯠꯇ ꯈꯜꯂꯒ ꯁꯥꯟꯅꯕꯩꯔ
ꯍꯣꯏ ꯎꯝ ꯀꯣ ꯌꯥꯝ ꯉꯥꯥꯎꯋꯦ ꯚꯥꯏ ꯉꯁꯤꯁꯦ ꯈꯪꯗꯦ ꯑꯩ
ꯀꯩꯒꯤ
ꯈꯡꯗꯦꯗ ꯎꯝ ꯅꯨꯡꯁꯤꯇ ꯑꯗꯨꯝ ꯐꯦꯟ ꯍꯨꯝꯕꯗꯣ ꯀꯣꯛ ꯑꯗꯨꯝ ꯉꯥꯎꯕ
ꯆꯤꯛꯄꯅꯦ
ꯎꯝ
ꯂꯨꯝꯃꯒ
ꯑꯗꯨꯃꯥꯏ ꯗꯨꯃꯥꯏꯟ ꯇꯧꯋꯤ ꯅꯪꯗꯤ ꯍꯧꯖꯤꯛꯀꯥꯟ ꯀꯣꯛ ꯉꯥꯎꯕ ꯈꯣꯠꯄ ꯈꯔ ꯐꯔꯕꯣ
ꯈꯪꯗꯦꯉꯣ ꯈꯣꯡꯗꯣ ꯌꯥꯗꯕꯅꯤꯅ
ꯑꯗꯨꯝ ꯆꯠꯄꯗꯤ ꯀꯃꯥꯏ ꯌꯥꯕ꯭ꯔꯣ ꯀꯃꯥꯏ ꯐꯥꯎꯗꯤ ꯌꯥꯕ꯭ꯔꯣ
ꯑꯩꯗꯣ ꯉꯔꯥꯡ ꯅꯍꯥꯟꯕꯨꯗꯤ ꯈꯔ ꯅꯨꯡꯉꯥꯏꯔꯦ ꯉꯔꯥꯡꯗꯒꯤ ꯈꯔ ꯅꯨꯡꯉꯥꯏꯔꯦ ꯊꯦꯛꯆꯟꯕ ꯈꯣꯠꯄꯗꯣ ꯈꯔ ꯌꯥꯔꯦꯕ ꯑꯁ ꯅꯍꯥꯟꯒꯗꯤ ꯑꯩꯁꯦ ꯂꯦꯇ꯭ꯔꯤꯟꯐꯧ ꯆꯪꯂꯨꯕ ꯂꯣꯏꯔꯦ ꯑꯗꯩꯗꯤ ꯑꯝ ꯄꯥꯛ ꯈꯣꯡꯁꯦ ꯄꯣꯝꯈꯠꯂꯒ ꯌꯥꯗꯕꯤꯅꯦꯕ
ꯑꯗꯨꯗꯤ ꯅꯪꯒꯤ ꯈꯣꯡꯗꯨ ꯂꯩꯈꯠꯄ ꯑꯣꯏꯔꯝꯅꯤ ꯑꯥ ꯑꯥ ꯇꯦ ꯂꯩꯈꯠꯄ ꯍꯥꯏꯕ꯭ꯔꯥ ꯂꯩꯊꯠꯄ ꯍꯥꯏꯕ꯭ꯔꯥ
ꯑꯥ ꯂꯩꯊꯦꯛꯄꯗꯤ ꯅꯠꯇꯦꯗ ꯑꯩꯗꯣ ꯁꯤꯡꯂꯤ ꯁꯤꯡꯂꯤ ꯊꯨꯞꯄ ꯍꯥꯏꯕ꯭ꯔꯥ ꯑꯗꯨ ꯍꯥꯏꯌꯦ ꯑꯗꯨꯗꯨꯒ ꯑꯥ ꯑꯍꯟ ꯑꯃꯗ ꯁꯦꯝꯍꯟꯕꯅꯦꯕ ꯑꯗꯨ ꯑꯣꯏꯕ ꯌꯥꯔꯦ
ꯍꯇꯥ ꯑꯃ ꯐꯥꯔꯝꯃꯅꯤ ꯅꯪ ꯆꯠꯇꯕ
ꯑꯁ ꯀꯨꯢꯔꯦꯍꯦ ꯑꯩ ꯆꯠꯇꯕ ꯗꯦꯠ ꯑꯩꯠꯇꯤꯟꯗꯒꯤ ꯑꯩꯠꯇꯤꯟ ꯑꯩꯠꯇꯤꯟꯒꯤꯗꯨꯗꯒꯤꯗꯤ ꯅꯦꯅ
ꯅꯣꯏ ꯅꯣꯏ ꯑꯦ ꯅꯣꯏꯒꯤ ꯅꯆꯦ ꯑꯃ ꯇꯨꯃꯤꯟꯅꯕꯗꯨꯗꯤ ꯃꯥ
ꯎꯝ ꯃꯥꯁꯨ ꯆꯠꯇꯦ
ꯎꯝ ꯑ ꯅꯣꯏ ꯀꯩꯅꯣ ꯍꯦꯠꯅꯒ ꯀꯣꯜ ꯇꯧꯔꯛꯇ꯭ꯔꯣ
ꯇꯧꯔꯛꯇꯦꯗ
ꯎꯝ ꯑꯗꯨꯕꯨꯗꯤ ꯇꯣꯂꯣꯞ ꯁꯥꯗꯕꯅꯤꯅꯀꯣ
ꯎꯝ
ꯑꯁ ꯅꯥꯀꯣꯡꯒꯁꯨ ꯂꯣꯏ ꯑ ꯀꯩꯅꯣ ꯅꯥꯇꯣꯡ ꯍꯥꯏꯕ꯭ꯔꯥ ꯀꯩꯅꯣ ꯚꯥꯏ ꯍꯧꯖꯤꯛꯀꯥꯟꯁꯦ ꯅꯥꯇꯣꯟꯁꯦ
ꯑꯥ
ꯃꯔꯤ ꯃꯔꯤ ꯑꯁ ꯁꯥꯒꯠꯂꯕꯅ ꯂꯣꯢꯔꯦ
ꯅꯪ ꯢꯔꯨꯖꯔꯕꯣ
ꯑꯁ ꯉꯁꯤꯒꯤ ꯑꯅꯤ ꯂꯨꯈ꯭ꯔꯦ
ꯢꯕꯦꯝꯃꯥ ꯑꯩꯗꯤ ꯌꯥꯗꯗꯅ ꯀꯃꯥꯏ ꯇꯧꯔꯦ ꯈꯪꯕ꯭ꯔꯥ
ꯋꯥ ꯇꯨ
ꯨ ꯀꯣꯛꯀ ꯉꯔꯥꯡ ꯂꯨꯗ꯭ꯔꯤꯅꯦꯌꯕ ꯑꯗꯨ ꯉꯁꯤ ꯂꯨꯏ ꯎꯝ
ꯀꯃꯥꯏ ꯂꯨꯔꯤꯅꯣ ꯑꯥ
ꯍꯥꯥ
ꯀꯃꯥꯏ ꯇꯧꯔꯒ ꯂꯨꯔꯤꯅꯣꯕ
ꯃꯣꯔꯥꯗ ꯐꯝꯃꯦ ꯑꯩꯈꯣꯏ ꯃꯥꯅ ꯀꯣꯛ ꯂꯨꯕꯤꯔꯦ ꯑꯇꯣꯞꯄ ꯈꯣꯡꯕꯨꯗꯤ ꯁꯣꯛꯇ꯭ꯔꯦꯗꯅ ꯏꯁꯤꯡ ꯆꯣꯠꯍꯟꯗꯦꯕ ꯈꯣꯡꯕꯨꯗꯤ ꯑꯗꯨ ꯑꯗꯨꯝ ꯂꯨꯔꯦ
ꯅꯨꯡꯁꯤꯍꯦ ꯅꯣꯏ ꯕꯥꯈꯣꯏꯗꯤ ꯊꯣꯛꯈ꯭ꯔꯕꯣ ꯂꯩꯔꯤꯕ꯭ꯔꯣ
ꯕꯥ ꯉꯔꯥꯡ ꯅꯍꯥꯟ ꯆꯪꯒꯤꯗ ꯉꯥꯢ
ꯎꯝ ꯅꯪꯒꯤ ꯆꯦ ꯆꯥꯡ ꯁꯦꯝꯕꯗꯤ ꯂꯣꯏꯔꯕꯣ
ꯂꯣꯢꯗ꯭ꯔꯤꯗ
ꯎꯝ
ꯄꯤꯒꯤ ꯕꯨꯗꯤ ꯄꯤꯒꯤꯕꯅꯦ ꯃꯅꯤꯄꯨꯔꯗ ꯇꯥꯔꯛꯄꯁꯨ ꯌꯥꯏꯗ ꯁꯦꯟꯇꯔ
ꯑꯗꯨꯃꯥꯏ ꯍꯥꯏꯕ꯭ꯔꯣ
ꯍꯥ
ꯊꯥꯏꯅ ꯑꯗꯨꯝ ꯇꯥꯜꯂꯦ
ꯇꯥꯏ ꯍꯥꯏꯌꯦ ꯁꯔ ꯑꯥꯥꯥ ꯑꯥ ꯑꯥ ꯃꯣꯏꯗꯨꯁꯨꯨ ꯇꯥꯏ ꯍꯥꯏꯕꯅꯦꯕ
ꯑꯗꯨ ꯀꯅꯥꯔꯣ ꯑꯗꯨ ꯀꯅꯥꯔꯣ
ꯂꯥꯛꯑꯦ
ꯑꯣ ꯑꯗꯨꯝ ꯃꯁꯛ ꯀꯔꯃꯥꯏꯅ ꯇꯧꯕ꯭ꯔꯥ ꯍꯥꯏꯕ ꯑꯩꯅ ꯍꯥꯏꯕꯗꯤ ꯎꯝ
ꯥ ꯑꯥꯏ ꯇꯤꯒꯤꯗꯣ
ꯑꯣ ꯏꯃꯥꯟꯅꯕꯤꯒꯤ ꯀꯩꯅꯣ ꯈꯣꯏꯗꯣ
ꯍꯣꯏ
ꯌꯥꯝ ꯅꯨꯡꯉꯥꯏꯅ ꯑꯗꯨꯗꯤ
ꯎꯝ
ꯑꯥ ꯏꯃꯥꯟꯅꯕ ꯑꯅꯤ ꯅꯣꯏꯔꯣꯝꯗ ꯅꯣꯏ ꯅꯍꯥꯟ ꯊꯕꯛ ꯆꯠꯃꯤꯟꯅꯕꯗꯨꯗꯤ ꯅꯨꯡꯉꯥꯏꯔꯝꯕ ꯖꯥꯠꯂ ꯀꯃꯥꯏꯅ ꯇꯧꯕ꯭ꯔꯥ ꯈꯪꯗꯦ
ꯀꯅꯥꯅꯣ ꯍꯥꯏꯁꯤꯕꯨ
ꯅꯣꯏ ꯏꯃꯥꯟꯅꯕꯤ ꯈꯔ ꯑꯩꯈꯣꯏꯒꯤꯅ ꯀꯩꯅꯣ ꯇꯧꯕ ꯏꯃꯥꯟꯅꯕꯤ ꯑꯃꯗꯣ
ꯑꯥ
ꯇꯧꯔ ꯂꯩꯔꯝꯕꯖꯥꯗꯣ ꯑꯩꯈꯣꯏꯅ ꯍꯦꯛ ꯍꯦꯛ ꯄꯨꯟꯕ ꯏꯃꯥꯟꯅꯕꯤ ꯑꯃꯗꯣ
ꯇꯨꯝꯕꯒ
ꯇꯨꯝꯕꯒ ꯆꯥꯕꯒꯗꯣ ꯂꯩꯔꯤꯕ꯭ꯔꯣ ꯃꯥꯁꯨ
ꯍꯣꯏ ꯑꯩꯅ ꯃꯃꯣꯏꯗ ꯆꯠꯂꯨꯌꯦ
ꯎꯡ ꯀꯔꯤ ꯇꯧꯕ
ꯂꯝꯕꯤ ꯊꯣꯛꯄꯗ ꯆꯪꯉꯛꯄ
ꯑꯣ ꯃꯥ ꯀꯩꯗꯧꯔ ꯂꯩꯕ꯭ꯔꯣ
ꯀꯩꯁꯨ ꯇꯧꯔ ꯂꯩꯇꯦꯗ
ꯀꯅꯥ ꯀꯅꯥ ꯂꯩꯕ꯭ꯔꯣ ꯃꯥꯗꯤ ꯃꯣꯏ ꯗꯨꯀꯥꯟꯗ ꯂꯩꯕ꯭ꯔꯣ
ꯍꯥꯥ
ꯃꯥ ꯗꯨꯀꯥꯟꯗ ꯂꯩꯕ꯭ꯔꯣ ꯀꯃꯥꯏ ꯀꯥꯏꯗ ꯂꯩꯕ꯭ꯔꯣ
ꯑꯩꯅ ꯀꯣꯜ ꯇꯧꯔꯦ ꯑꯗꯨꯗꯨꯒ ꯁꯥꯟꯅꯔꯦ
ꯎꯝ ꯅꯨꯡꯉꯥꯏꯔꯦ
ꯎꯝ ꯀꯨꯏꯔꯕ ꯋꯥꯔꯤꯅꯦ ꯑꯩ ꯍꯥꯏꯁꯦ
ꯎꯝ ꯃꯥ ꯀꯣꯜꯁꯨ ꯇꯧꯔꯛꯇ꯭ꯔꯦ ꯅꯨꯡꯗꯤ ꯅꯨꯡꯉꯥꯏꯅ ꯑꯁ ꯚꯥꯏ ꯈꯔ ꯍꯥꯏꯕꯣ ꯍꯥꯏꯔꯗꯤ ꯏꯆꯦ ꯑꯩꯈꯣꯏꯅꯁꯨ ꯍꯥꯏꯗ ꯅꯨꯡꯉꯥꯏꯊꯣꯛꯎ ꯀ꯭ꯔꯤ ꯀꯥꯟꯅꯕ꯭ꯔꯥ ꯈꯔꯗꯤ ꯍꯥꯏꯌꯦꯗ
ꯑꯗꯨꯅꯦ ꯍꯥꯏꯁꯦ ꯍꯥꯏꯗꯤ ꯍꯧꯖꯤꯛ ꯑꯩꯈꯣꯏ ꯑꯉꯥꯡ ꯑꯣꯏꯔꯤꯗꯅ
ꯍꯣꯏ ꯇꯨꯕꯨꯗꯤ
ꯍꯦꯛꯇ ꯐꯦꯃꯤꯂꯤꯒꯤ ꯔꯦꯁꯄꯣꯟꯁꯤꯕꯤꯂꯤꯇꯤ ꯀꯩꯅꯣ ꯇꯧꯕ ꯅꯠꯇꯦꯕ ꯗꯨꯏ ꯈꯜꯂꯕ
ꯑꯩ ꯑꯗꯨꯝ ꯈꯟ ꯅꯨꯡꯉꯥꯏꯊꯣꯛꯑꯦꯗ ꯚꯥꯏ ꯀꯣꯏꯕ ꯆꯠꯂꯨꯁꯤꯔꯥ ꯍꯥꯏꯅ ꯑꯗꯨ ꯏꯆꯦ ꯈꯣꯏꯅ ꯀꯩꯅꯣ ꯁꯨꯇꯤꯒ ꯂꯩꯔꯗꯤꯀꯣ
ꯑꯥ
ꯅꯣꯏꯒꯤ ꯔꯣꯟꯗꯣ
ꯀꯔꯤ
ꯍꯥꯏꯅ ꯏꯆꯦꯅ ꯍꯥꯏꯕꯅꯦꯕꯀꯣ
ꯑꯥ
ꯏꯌꯥꯝꯕ ꯑꯃꯁꯨ ꯊꯣꯛꯇꯤ ꯊꯣꯛꯀꯗꯕ ꯂꯩꯌꯦꯕ
ꯑꯧ
ꯑꯩꯅꯁꯨ ꯍꯣꯏ ꯀꯔꯤ ꯀꯥꯟꯅꯕꯔ ꯍꯥꯏ
ꯑꯁ ꯈꯪꯗꯦ ꯀꯥꯏꯔꯦ ꯂꯥꯞꯅ ꯆꯠꯂꯤ ꯍꯥꯏ ꯅꯣꯏꯗꯤ ꯈꯣꯡꯄꯥꯛ ꯍꯒꯠꯆꯔꯗꯤ ꯂꯥꯞꯅ ꯆꯠꯂꯤ ꯇ ꯍꯥꯏꯗ꯭ꯔꯣ
ꯑꯥ
ꯍꯥꯏꯗꯦ
ꯍꯥꯏꯌꯦ ꯈꯨꯠꯗ ꯍꯥꯒꯠ ꯆꯔꯒ ꯅꯅꯦ ꯄꯩꯁꯥ ꯂꯥꯛꯑꯦꯅ
ꯈꯣ ꯈꯣ ꯈꯣꯡꯗ
ꯈꯣꯡ ꯍꯥꯀꯠꯆꯔꯗꯤ ꯆꯠꯂꯦ ꯍꯥꯏꯕꯅꯦ ꯈꯨꯠ ꯍꯥꯀꯠꯆꯔ ꯅꯅꯦ ꯄꯩꯁꯥ
ꯍꯣꯏ ꯑꯗꯨꯃꯥꯏꯅ ꯈꯣꯡꯁꯦ ꯍꯥꯒꯠꯆꯕꯁꯦ ꯅꯨꯃꯤꯠ ꯅꯤꯅꯤ ꯐꯥꯔ ꯃꯥꯂꯦ ꯅꯪꯅ ꯑꯩꯈꯣꯏ ꯑꯅꯤꯅ ꯇꯧꯁꯦ ꯍꯥꯏꯕꯗꯣ
ꯑꯥ
ꯑꯗꯨ ꯇꯧ ꯇꯧꯒꯗꯧꯕ ꯅꯨꯃꯤꯠꯇ ꯍꯥꯏꯔꯛꯑꯣꯀꯣ ꯑꯩꯁꯨ ꯇꯧꯗꯤ ꯇꯧꯗꯣꯏꯅꯦ ꯁꯦ ꯆꯥꯡ ꯁꯦ ꯆꯦ ꯆꯥꯡ ꯁꯦꯃꯤ ꯗꯣ
ꯍꯣꯏ
ꯏꯃꯥꯟꯅꯕꯤ ꯑꯃ ꯀꯩꯅꯣꯗ ꯂꯩꯕ ꯃꯥꯗꯤ ꯀꯔꯤ ꯍꯥꯏꯕ꯭ꯔꯣ ꯃꯣꯏ ꯐꯦꯝꯂꯤꯅ ꯌꯥꯗꯦ ꯍꯥꯏꯕ꯭ꯔꯣ ꯀꯔꯤ ꯍꯥꯏꯕ꯭ꯔꯣ ꯌꯥꯔꯦ
ꯍꯣꯏ ꯃꯥꯁꯨ ꯌꯥꯎꯅꯤ ꯍꯥꯏꯕ꯭ꯔꯣ
ꯎꯝ
ꯑꯣ
ꯑꯩꯈꯣꯏ ꯄꯨꯜꯂꯞ ꯈꯪꯗꯅꯕꯈꯩꯁꯦ ꯂꯣꯏꯅꯃꯛ ꯐꯝꯃꯤꯟꯅꯔꯒ ꯇꯧꯔ ꯗꯤ ꯅꯨꯡꯉꯥꯏꯅꯤ
ꯍꯣꯏ
ꯀꯣ
ꯎꯝ ꯅꯪ ꯂꯩꯔꯤꯛꯇꯤ ꯄꯥꯗꯤ ꯄꯥꯕ꯭ꯔꯥ ꯍꯥꯏꯗꯤ ꯄꯥꯗꯦꯗ ꯍꯧꯖꯤꯛ ꯀꯥꯟꯗꯤ
ꯑꯩ ꯉꯔꯥꯡꯗꯤ ꯁꯨꯄꯥ ꯄꯥꯗ꯭ꯔꯦ ꯉꯁꯤꯕꯨꯗꯤ ꯍꯥꯏꯐꯦꯠ ꯌꯦꯡꯉꯦ
ꯀꯔꯤ ꯀꯔꯤ ꯄꯥꯏꯔꯤꯔꯣ
ꯌꯨꯇ꯭ꯨꯕꯇꯒꯤꯅꯤꯗ ꯑꯩ ꯂꯥꯏꯔꯤꯛ ꯑꯣꯏꯅ ꯌꯦꯡꯕ ꯅꯠꯇꯦ
ꯑꯣ
ꯑꯥ ꯈꯪꯗꯦ ꯅꯪ ꯍꯧꯖꯤꯛ ꯀꯩꯗꯧꯔꯤꯅꯣ
ꯑꯩꯗꯤ ꯇꯨꯝꯃꯒ ꯂꯩꯕꯅꯦ
ꯑꯩꯁꯨ ꯅꯤ ꯀꯣꯛꯀꯁꯦ ꯆꯣ ꯆꯣꯇ ꯈꯩꯅꯤꯀꯣ ꯑꯩꯅ ꯇꯨꯝꯖꯜꯂꯤꯁꯦ ꯃꯨꯕꯅꯁꯨ ꯂꯣꯏꯔꯦ ꯑꯩꯗꯤ
ꯀꯃꯥꯏꯅ ꯇꯧꯔ ꯃꯨꯔꯛꯄꯅꯣ ꯅꯪꯅ
ꯈꯪꯗꯦ
ꯀꯩꯗꯧ ꯅꯪ ꯍꯧꯖꯤꯛꯀꯥꯟ ꯁꯤꯖꯤꯟꯅꯗ꯭ꯔꯕꯣ ꯀꯩꯝꯇ
ꯁꯤꯖꯤꯟ ꯅꯩꯗ ꯅꯪꯒꯤ ꯅꯪꯒꯤꯗꯣ ꯅꯪ ꯍꯥꯏꯕꯗꯣ ꯑꯗꯨꯁꯤꯕꯨꯗꯤ ꯁꯤꯖꯤꯟꯅꯩ
ꯑꯣ ꯑꯗꯨ ꯀꯩꯁꯨ ꯇꯧꯗꯦ ꯏꯝꯄ꯭ꯔꯨꯚꯃꯦꯟ ꯂꯩꯇꯦ
ꯍꯜꯗꯦꯗ ꯃꯄꯥꯟꯒ ꯊꯣꯛꯇ꯭ꯔꯦ ꯂꯐꯣꯏ ꯂꯩꯕ ꯂꯩꯔꯝꯒꯅꯤꯗ ꯇꯗꯅ ꯂꯩ ꯌꯥꯄꯣꯇꯦ
ꯃꯊꯥ ꯍꯞꯇꯥ ꯑꯃ ꯐꯥꯔꯕꯣ
ꯑꯩ ꯐꯖꯅꯕꯧ ꯁꯤꯖꯤꯟꯅꯗ꯭ꯔꯤꯗ
ꯅꯪꯒꯣ
ꯑꯥ
ꯑ ꯐꯖꯔꯛꯀꯗꯧꯕ ꯃꯇꯝ ꯁꯤꯖꯤꯟꯅꯕ ꯀꯥꯟꯗꯗꯤꯀꯣ
ꯑꯥ
ꯁꯤꯖꯤꯟꯅꯒꯦ ꯍꯥꯏꯔꯗꯤ ꯐꯖꯅ ꯁꯤꯖꯤꯟꯅꯧꯋꯣꯕ
ꯍꯣꯢ
ꯅꯠꯇ꯭ꯔꯗꯤ ꯀꯥꯅꯗꯦꯅꯥ ꯃꯔꯇ ꯇꯩꯕ꯭ꯔꯇ ꯇꯩꯔꯗꯤ ꯈꯣꯏ ꯍꯤꯗꯥꯛ ꯇꯩꯕꯀ ꯆꯞ ꯃꯥꯟꯅꯩ ꯌꯦꯅ ꯑꯗꯨꯝ ꯐꯕ ꯀꯧꯕꯗꯨ ꯂꯩꯇꯕꯅꯦꯕ
ꯏꯪ
ꯇꯨꯝꯔꯒ ꯇꯩꯔꯅꯤ ꯑꯃꯨꯛ ꯇꯩꯔꯔꯣꯏ ꯇꯩꯅꯤ ꯑꯃꯨꯛ ꯇꯥꯏꯔꯔꯣꯏ ꯑꯗꯨꯃꯥꯏꯅ ꯇꯧ ꯑꯗꯨ ꯃꯔꯛ ꯃꯔꯛ ꯈꯛ ꯇꯩꯕꯒꯤ
ꯑꯥ
ꯀꯩꯅꯣ
ꯍ ꯍ
ꯀꯩꯗꯧꯔꯒꯦ ꯏꯕꯦꯝꯃ
ꯌꯦꯡꯉꯣꯅꯦ
ꯌꯦꯡꯒꯦ ꯌꯦꯡꯒꯦ ꯅꯪ ꯂꯩꯁꯤ ꯂꯩꯈꯤꯁꯅꯨ ꯀꯩꯅꯣ
ꯑꯩꯗꯤ ꯋꯥꯁꯦ ꯌꯥꯝ ꯍꯪꯅꯤꯡꯕ ꯂꯩꯕ ꯌꯥꯝ ꯍꯪ ꯌꯥꯗ꯭ꯔꯦꯕ
ꯅꯨꯡꯁꯤꯃꯜ ꯂꯦꯀꯣ ꯑꯁ ꯑꯁꯤꯗ ꯑꯩꯈꯣꯏ ꯂꯩꯀꯥꯏꯗ ꯂꯩꯕ ꯑꯉꯥꯡꯁꯤꯡꯗꯣ
ꯑꯥ
ꯑꯣ ꯑꯩꯈꯣꯏ ꯌꯨꯝꯕꯨꯒꯤ ꯅꯨꯞ ꯃꯆꯥ ꯃꯆꯥ ꯅꯨꯄꯥ ꯃꯥꯒꯤ ꯃꯆꯥꯁꯤꯡꯗꯣ ꯌꯥꯝ ꯅꯨꯡꯁꯤꯌꯦꯕ ꯍꯥꯏꯕꯗꯤ ꯀꯣ ꯃꯣꯏꯒꯤ ꯃꯆꯥ ꯑꯍꯨꯝ ꯂꯩꯌꯦꯕ ꯃꯁꯤ ꯃꯣꯏ ꯍꯨꯂꯤꯗꯦ ꯅꯠꯇ꯭ꯔꯣ
ꯑꯥ
ꯇꯦꯔꯦꯁꯇ ꯐꯤ ꯐꯨꯔ ꯐꯤ ꯐꯧꯔ ꯂꯥꯛꯄ ꯀꯥꯟꯗ ꯐ꯭ꯔꯣꯝ ꯑꯣꯜ ꯗ ꯏꯁꯇꯨꯗ꯭ꯦꯟꯠ ꯍꯥꯏꯔꯒ ꯂꯩꯒ ꯌꯥꯎꯔꯣꯏ ꯊꯦꯠꯂꯝꯕ ꯋꯥꯅꯤ ꯔꯥ
ꯑ ꯍ ꯍ
ꯂꯥ
ꯑ
ꯑꯉꯥꯡꯁꯤꯡꯁꯦ ꯌꯥꯝ ꯅꯨꯡꯁꯤ ꯁ ꯈꯣꯡ ꯍꯥꯒꯠꯆꯕ ꯌꯥꯗ꯭ꯔꯦ ꯀꯩꯗꯧꯔꯤꯅꯣ
ꯌꯦꯉꯣ
ꯅꯪꯗꯤ ꯀꯩꯗꯧꯔꯤꯅꯣ ꯍꯥꯏꯔꯒ
ꯀꯩꯝ ꯇꯧꯗꯦꯗ ꯑꯩꯁꯨ ꯍꯤꯞꯄꯤꯌꯦ ꯑꯁ ꯈꯪꯗꯦꯗ ꯁꯝ ꯀꯌꯥ ꯒ꯭ꯌꯥꯟ ꯃꯦꯟ ꯇꯥꯗꯦ
ꯑꯣ ꯍ ꯈꯣꯡꯒ ꯍꯒꯠꯆꯕꯒ ꯒ꯭ꯌꯥꯟ ꯃꯥꯥꯟ ꯇꯗꯦ ꯊꯝꯃꯣ ꯑꯗꯨꯗꯤ ꯚꯥꯢ
ꯀꯩꯕ
ꯊꯝꯒꯦ ꯍꯥꯏꯔ ꯊꯝꯒꯦꯔꯣ ꯍꯥꯏꯕ
ꯀꯔꯤ
ꯊꯝꯃꯒꯦꯔꯣ ꯍꯥꯏꯕ ꯊꯝꯃꯣ
ꯑꯣ ꯊꯝꯃꯁꯦ ꯊꯝꯃꯁꯦ
ꯑ
ꯎꯝ ꯐꯔ